ꯍꯜꯂꯣ
ꯍꯜꯂꯣ ꯍꯜꯂꯣ
ꯑꯥ ꯇꯥꯏꯌꯦ
ꯀꯥꯏ ꯂꯩꯕꯔꯣ
ꯗꯨꯀꯥꯟ ꯊꯣꯛꯂꯝꯕ
ꯇꯕ꯭ꯔꯣ ꯑꯝ ꯆꯡ ꯉꯥꯕꯣ ꯑꯃꯨꯛꯀ
ꯑꯥ ꯇꯥꯗꯕ꯭ꯔꯥ
ꯇꯥꯏꯌꯦ ꯇꯥꯏꯌꯦ
ꯑꯣꯐ
ꯇꯥꯏꯌꯦ ꯇꯥꯏꯌꯦ
ꯑꯩꯅꯥ ꯉꯥꯡꯕ ꯇꯥꯗꯕꯔꯥ
ꯇꯥꯏꯌꯦ ꯇꯥꯏ ꯇꯥꯏ ꯅꯪ ꯉꯥꯡꯕꯗꯨ ꯐꯖꯅ ꯇꯥꯏꯌꯦ
ꯑꯩ ꯀꯣꯟ ꯇꯥꯗ꯭ꯔꯣ
ꯇꯥꯏꯌꯦ ꯑꯩ
ꯑꯝ ꯑꯁ ꯑꯩꯈꯣꯏ ꯃꯦꯗꯥꯝꯁꯨ ꯊꯕꯛ ꯌꯥꯝ ꯆꯤꯟ ꯃꯥꯜꯂꯦꯀꯣ ꯉꯁꯤꯗꯤ
ꯍꯥꯏꯗꯤ ꯅꯨꯡꯇꯤꯒꯤ ꯑꯗꯨꯝ ꯁ꯭ꯀꯨꯟ ꯆꯠꯄꯒꯤ ꯊꯕꯛ ꯑꯗꯨꯝ ꯆꯤꯜꯂꯦ
ꯋꯥꯔꯝꯃꯅꯤꯅꯦ ꯑꯗꯨꯗꯤ
ꯑꯩꯗꯤ ꯉꯁꯥꯏ ꯆꯨꯝꯅꯤꯡꯕꯔꯥ ꯑꯩꯅ ꯍꯟꯇꯛ ꯃꯥ ꯌꯥꯝ ꯅꯨꯡꯉꯥꯏꯇꯕꯅꯦꯕ
ꯑꯣ
ꯊꯤꯟꯗꯣꯛ ꯑꯩ ꯗꯛꯇꯔ ꯌꯦꯡꯅꯉꯥꯏ ꯇꯥꯏꯃꯤꯡ ꯂꯩꯇꯕꯁꯤꯅ ꯉꯁꯥꯏꯗ ꯄꯦꯟ ꯍꯤꯜꯂꯔ ꯑ ꯐꯍꯥꯏꯁꯠ ꯍꯥꯥ
ꯄꯦꯟ ꯀꯤꯂꯔ ꯍꯥꯏꯕ
ꯑꯣ ꯄꯦꯟꯀꯤꯜꯂꯔꯗꯣ ꯑꯅꯤ ꯆꯥꯔꯨꯔꯕ ꯑꯩꯁꯦ ꯅꯃꯟꯕꯒꯤ ꯑꯗꯨꯒꯤ ꯑꯩꯁꯦ ꯁ꯭ꯀꯨꯜ ꯃꯅꯨꯡꯗ ꯎꯏꯈ꯭ꯔꯦ ꯑꯗꯨꯝ ꯇꯨꯝꯈ꯭ꯔꯦꯕ
ꯀꯩꯒꯤ ꯅꯥꯕ꯭ꯔꯣ
ꯍꯛꯆꯥꯡꯒꯨꯝꯕ ꯊꯤꯟꯗꯣꯛꯂ ꯑꯩꯒꯤ ꯁꯥꯏꯠ ꯀꯟ ꯈꯡ ꯗꯤ ꯗꯣꯛꯇꯔ ꯌꯦꯡꯗ꯭ꯔꯤꯕꯅꯤꯅ ꯑꯩꯅ ꯑꯗꯨꯝ ꯈꯟꯕ ꯀꯥꯟꯗꯗꯤ ꯍꯥꯔꯠꯀꯨꯝꯕ ꯑꯣꯏꯒꯗꯧ ꯃꯥꯂꯦ
ꯁꯤꯜꯂꯣꯍꯦ ꯈꯔꯥ ꯌꯦꯡꯊꯣꯛꯑꯣꯍꯦ ꯃꯇꯝ ꯂꯩꯔꯤꯉꯩꯗ
ꯎꯝ ꯑꯩꯠꯇꯤꯟꯗꯤ ꯁꯤꯛꯁ ꯅꯨꯃꯤꯠꯇ ꯁ꯭ꯀꯨꯜ ꯍꯣꯂꯤꯗꯦ ꯂꯩꯌꯦ ꯑꯗꯨꯗꯤ ꯃꯤꯠ ꯆꯠꯀꯗꯕ ꯑꯗꯨꯒꯤ ꯑꯩ ꯄꯦꯟ ꯀꯤꯂꯔ ꯆꯥꯔꯒ ꯈꯥꯡꯕ
ꯑꯣ
ꯑꯗꯨꯒꯤ ꯑꯅꯤ ꯒꯨꯜꯂꯤ ꯑꯅꯤ ꯆꯥꯈ꯭ꯔꯕꯗ ꯑꯗꯨ ꯑꯗꯨꯅ ꯑꯗꯨꯝ ꯎꯒ ꯔꯦꯚꯏꯁ ꯖ ꯃꯤꯅ ꯆꯤꯜꯂꯛꯄꯅꯦ ꯑꯩ ꯌꯨꯝ ꯌꯨꯝ ꯈꯩꯅꯣꯅꯦ ꯑꯩ ꯀꯗꯥꯏꯗ ꯂꯩꯔꯤꯅꯣꯅ
ꯍꯝ
ꯑꯗꯨꯒ ꯑꯩ ꯇꯨꯝꯃꯦ ꯇꯨꯝꯃꯒ ꯍꯧꯒꯠꯄꯗ ꯉꯥꯏꯔꯤꯕꯅꯦ
ꯑ ꯑꯣ
ꯇꯨꯝꯊꯣꯛꯈ꯭ꯔꯕ ꯑꯩꯁꯦ
ꯎꯝ ꯉꯜꯂꯤꯉꯩꯗ ꯌꯦꯡꯊꯣꯛꯑꯣꯈꯣꯏ ꯃꯇꯝ ꯊꯦꯡꯅꯤ ꯅꯠꯇ꯭ꯔꯗꯤ
ꯎꯝ ꯑꯩꯌꯦꯒꯗ
ꯍꯥꯥ
ꯌꯦꯒꯅꯤꯌꯦ
ꯀꯅꯥ ꯆꯠꯄꯣ ꯅꯇꯣꯝꯗ꯭ꯔꯣ
ꯑꯩ ꯇꯣꯝꯗꯆꯠꯂꯦ
ꯍꯥꯥ
ꯍꯣꯏ ꯇꯣꯃꯗ ꯆꯇꯂꯦ ꯂꯅꯥꯞꯇꯦꯗ ꯂꯥꯄ ꯇꯤꯌꯦ
ꯑꯣ
ꯅꯥꯛ ꯑꯥ
ꯑꯩꯀꯣ ꯅꯪ ꯏꯟꯁꯇꯥꯒ꯭ꯔꯥꯝꯗ ꯅꯪ ꯐꯣꯂꯣꯞ ꯇꯧꯔꯕ꯭ꯔꯣ ꯑ ꯎ
ꯑꯅꯥ
ꯍꯥꯥ
ꯑꯩꯅ
ꯅꯪ ꯐꯣꯂꯣ ꯇꯧꯔꯛꯄ꯭ꯔꯣ ꯏꯟꯁꯇꯥꯒ꯭ꯔꯥꯝꯗ ꯐꯣꯂꯣ ꯇꯧꯔꯛꯄ꯭ꯔꯣ ꯍꯥꯏꯕ
ꯇꯧꯔꯄ ꯃꯥꯂꯦ
ꯎ ꯅꯪꯒꯤ ꯃꯤꯡ ꯆꯥꯎꯅ ꯊꯦꯠ ꯊꯣꯛꯄꯀꯣ ꯑꯗꯨꯒꯤ
ꯑ ꯑꯩꯒꯤ ꯐꯣꯇꯣꯒꯣ ꯑꯩꯒꯤ ꯐꯣꯇꯣꯒꯨꯝꯕꯗꯤ ꯂꯣꯏꯅ ꯗꯤꯂꯤꯠ ꯇꯧꯈ꯭ꯔꯕꯅꯤꯅ
ꯀꯩꯒꯤꯅꯣ ꯑꯩꯕꯨ ꯐꯣꯂꯣ ꯇꯧꯔꯒ ꯅꯣꯏ ꯗꯤ ꯇꯧꯕꯧꯕ ꯅꯨꯡꯉꯥꯏꯇꯦ
ꯃꯦ ꯑ ꯇ ꯀꯩꯅꯣ ꯇꯧꯕ
ꯄꯒꯣ
ꯍꯥꯟꯅꯗꯤ ꯂꯩꯔꯝꯅꯦꯕꯀꯣ ꯐꯅꯥ ꯆꯅꯤꯃꯨꯛ ꯂꯩꯔꯝꯅꯦꯕ ꯍꯥꯥ
ꯆꯥꯛ ꯆꯥꯒꯔꯕ
ꯆꯥꯛ ꯆꯥꯗꯤꯗ
ꯆꯔꯗꯤ
ꯉꯜꯂꯤꯌꯦ
ꯅꯗꯤ ꯌꯥꯝ ꯌꯥꯝ ꯉꯟꯅ ꯉꯟꯅ ꯆꯗꯥꯏꯌꯅꯦ ꯔꯣꯡꯃꯩꯈꯨꯗꯤ ꯆꯥꯛ ꯌꯥꯝ ꯉꯟ ꯉꯟꯅꯁꯦ ꯆꯥꯕꯅꯦ ꯑꯩꯒ ꯋꯥꯔꯤ ꯁꯥꯟꯅꯕ ꯃꯤꯁꯤꯡꯁꯦ ꯆꯥꯛ ꯆꯥꯈ꯭ꯔꯦ ꯆꯥꯛ ꯆꯥꯈ꯭ꯔꯦ ꯑꯗꯨꯝ ꯍꯥꯏꯕ ꯅꯪꯉꯣꯟꯗ ꯔ ꯅꯪꯗꯣ ꯌꯥꯝ ꯊꯦꯡꯉꯦ ꯆꯛꯆꯥꯕ ꯆꯛꯆꯥꯕ ꯍꯥꯏ
ꯑꯩꯅ ꯚꯦꯔꯥꯏꯇꯤꯒ ꯇꯣꯉꯥꯟꯕ
ꯎ
ꯆꯥꯗꯤ ꯆꯥꯔꯅꯤ ꯀꯧ ꯂꯩꯔꯦꯁꯦ ꯀꯧ ꯆꯪꯉꯅꯤ
ꯑꯣꯔꯤꯖꯤꯅꯜ ꯅꯠꯇꯕ ꯑꯣꯏ ꯃꯥꯂꯦ
ꯁꯤꯌꯥ ꯑꯣꯔꯤꯖꯤꯅꯦ ꯅꯦꯍꯦ ꯄꯤꯌꯣꯔ ꯕ꯭ꯔꯤꯠ ꯅꯦ ꯑꯩ ꯆ ꯆ ꯆ ꯅꯩ ꯁꯣꯏꯔꯦꯅꯪ ꯄꯤꯌꯣꯅꯦ ꯑꯩꯈꯣꯏꯗꯤ ꯄꯁꯦꯡꯕꯅꯤ
ꯀꯟꯐ꯭ꯌꯨꯁ ꯇꯠꯄꯀꯣ
ꯀꯔꯤꯅꯣ
ꯅꯪꯪꯂ ꯀꯔꯝꯕꯔꯥ ꯈꯪꯗꯦ ꯅꯟ ꯈ꯭ꯔꯤꯁꯇꯦꯟ ꯑꯣꯏꯌꯦ ꯍꯥꯏꯕꯗꯣ
ꯅꯇꯦ
ꯅꯪ ꯑꯣ ꯅꯪ ꯑꯣꯏꯗ꯭ꯔꯦ ꯑꯗꯨꯗꯤ ꯑꯃ ꯑꯣꯏꯕ ꯃꯥꯜꯂꯦ
ꯎꯝ ꯎꯝ ꯅꯨꯄꯥꯒꯤ ꯌꯥꯝ ꯀꯣꯏ ꯅꯦꯗꯣ
ꯀꯣꯏꯕ ꯅꯠꯇꯌꯦ ꯁꯨꯃꯥꯏꯅ ꯉꯥꯡꯅꯕꯗꯣ ꯑꯗꯨ
ꯑꯦ ꯁꯨꯃꯥꯏ ꯉꯥꯡꯅꯔꯁꯨ ꯐꯒꯤꯅꯤꯗ ꯐꯒꯤꯅꯤꯗ
ꯀꯩꯅꯣ ꯇꯧꯋꯦ
ꯐꯒꯤꯅꯦ ꯐꯒꯤꯅꯦ
ꯑꯗꯨꯝ ꯃꯤꯗꯣ ꯂꯥꯛꯁꯤꯟꯕ ꯉꯝꯗꯕꯅ ꯀꯔꯝꯕꯔꯥ ꯍꯥꯏꯅ ꯅꯪꯅꯕꯤ ꯑ ꯑꯥ ꯃꯥꯒꯤ ꯀꯩꯅꯣꯝ ꯃꯐꯝꯇꯣ ꯍꯥꯏꯒꯗꯕ꯭ꯅ
ꯍꯥꯏꯕꯤꯔꯣ ꯍꯥꯏꯕꯤꯔꯣ
ꯑꯜꯂ ꯑꯌꯥ ꯑꯩ ꯏꯁꯤꯡꯗ ꯆꯣꯡꯕꯗꯀꯣ ꯍꯤꯟꯗꯨꯨ ꯀꯜꯂ ꯆꯣꯡꯒꯦꯔ
ꯍꯨꯏ ꯃꯈꯣꯟꯁꯨ ꯇꯥꯕ ꯌꯥꯗꯦ ꯍꯥꯏꯕꯅꯤꯀꯣ
ꯑꯣ ꯑꯩ ꯈꯔ ꯊꯨꯅ ꯆꯠꯀꯦ
ꯕꯤꯔꯥꯅꯤ
ꯉꯥꯏ ꯑꯦ ꯈꯔ ꯊꯨꯅ ꯆꯠꯀꯦ ꯑꯩꯁꯦ ꯂꯝꯕꯤꯗꯗꯤ ꯈꯣꯡꯗ꯭ꯔꯁꯨ ꯑꯗꯨꯝ ꯆꯠꯄ ꯌꯥꯕꯅꯤꯕꯀꯣ ꯀꯩꯒꯤꯅꯣ ꯑꯗꯨꯝ ꯈꯣꯡꯉ ꯂꯩꯔꯦ
ꯅꯨꯄꯤ ꯑꯣꯏꯒꯤꯅꯤꯅꯦ ꯍꯨꯏꯖꯤꯡꯁꯨ
ꯑꯗꯨꯅꯦ ꯑꯩꯉꯣꯟꯗ ꯈꯔ ꯉꯥꯎꯕ ꯃꯥꯜꯂꯦ
ꯑꯣꯏꯔꯝꯅꯤ
ꯀꯣꯏ ꯈ꯭ꯔꯁꯤꯔ ꯈ ꯈꯪꯗꯦ ꯅꯨ ꯗꯤ ꯅꯪꯁꯤꯗꯤ ꯑꯩ ꯑꯩ ꯅ ꯍꯟꯗꯛ ꯅꯣꯛꯄ ꯁꯨꯌꯥ ꯌꯥꯗꯕꯅꯦꯕ
ꯄꯨꯛꯂꯤ ꯅꯕꯔꯣ
ꯂꯤ ꯅꯠꯇꯦ ꯑꯩꯒꯤꯁꯦ ꯎꯝ ꯀꯃꯥꯏꯅ ꯍꯥꯏꯒꯅꯤ ꯆꯦꯁꯇꯣ ꯌꯥꯝꯕ ꯑꯩꯈꯣꯏꯅ ꯍꯛꯀꯥꯡꯝꯒꯨꯝꯕ ꯆꯟꯕꯁꯨ ꯌꯥꯗꯦ ꯌꯥꯝ ꯅꯥꯏꯌꯦ ꯑꯩ ꯎꯄꯥꯏ ꯂꯩꯇ ꯂꯩꯇꯅꯅ
ꯐꯖꯅ ꯌꯦꯡꯊꯣꯛꯈ꯭ꯔꯦ
ꯑꯗꯨꯝꯅꯦ
ꯀꯗꯥꯗ ꯌꯦꯡꯗꯣꯏꯅꯣ ꯀꯥꯏꯏꯗ ꯌꯦꯡꯗꯣꯏꯅꯣ ꯆꯠꯄꯗ
ꯇꯗꯥꯥꯏꯅꯦꯒꯤꯡ ꯆ ꯃꯥꯒꯤꯦ ꯍꯌꯦꯡ ꯇ꯭ꯋꯦꯟꯇꯤ ꯐꯥꯏꯚꯅꯦꯀꯣ ꯇ꯭ꯋꯦꯟꯇꯤ ꯁꯤꯛꯁ ꯅꯨꯃꯤꯠꯇ ꯍꯣꯂꯤꯗꯦ ꯂꯩꯌꯦ ꯑꯗꯨ ꯅꯨꯃꯤꯠꯇ ꯆꯠꯀꯗꯣꯏꯅꯦ ꯍꯧꯖꯤꯛꯁꯨ ꯑꯩ ꯄꯦꯟꯀꯤꯜꯂꯔ ꯂꯧꯕ ꯆꯠꯄ ꯐꯥꯔꯃꯥꯁꯤꯗ
ꯁꯄꯣꯔꯦ ꯎꯝꯝꯝ
ꯀꯩꯗꯧꯔꯔꯕꯃꯤꯅꯣ
ꯑꯩ ꯍꯕꯨ ꯂꯩꯌꯦ ꯑ ꯍꯤꯞꯂꯥꯏ ꯂꯩꯥꯛꯕ
ꯑꯣ
ꯉꯔꯥꯡ ꯕꯣꯜ ꯌꯦꯡꯉꯨꯗꯣ ꯏꯁ ꯅꯨꯡꯉꯥꯏ ꯉꯔꯥꯡꯗꯤ ꯃꯩ ꯆꯠꯂꯦ ꯍꯥꯏꯔꯤ
ꯑꯁ ꯑꯩꯗꯤ ꯉꯔꯥꯡ ꯅꯨꯃꯤꯗꯥꯡ ꯇꯨꯝꯕ ꯁꯨ ꯌꯥꯏ ꯌꯥꯗꯦ ꯄꯨꯡ ꯑꯍꯨꯝ ꯃꯤꯅꯤꯠ ꯇ꯭ꯋꯦꯟꯇꯤ ꯐꯥꯏꯚ ꯑꯗꯨꯋꯥꯏꯗ ꯇꯨꯝꯃꯦ
ꯀꯜ ꯇꯣꯔꯛꯄ ꯃꯤ ꯂꯩꯗ꯭ꯔꯣ ꯉꯥꯔꯥꯡ
ꯉꯔꯥꯡꯗꯣ ꯑꯩ ꯀꯅꯥ ꯀꯅꯥ ꯀꯣꯜ ꯉꯥꯡꯅꯒꯦ ꯍꯥꯏꯔꯒ ꯑꯃ ꯑꯅꯤ ꯑꯅꯤꯗꯤ ꯉꯥꯡꯅꯩ ꯗꯨꯒ
ꯉꯁꯥꯏꯗꯣ ꯑꯃꯗꯤ ꯉꯥꯡꯅꯩꯌꯦ ꯔꯣꯡꯃꯩ ꯅꯨꯄꯤꯀꯣ ꯃꯐꯝꯗꯤ ꯈꯪꯗꯦ ꯃꯥꯗꯣ ꯕꯤ ꯑꯦꯠ ꯕꯤ ꯑꯦꯠ ꯇꯝꯃ ꯂꯩ ꯍꯥꯏ ꯅꯝꯕꯣꯜꯗ ꯑꯗꯨ ꯑꯣꯏꯔꯗꯤ ꯈꯣꯏ ꯑꯦꯔꯤꯌꯥ ꯑꯦꯔꯤꯌꯥ ꯑꯣꯏꯗꯧ ꯃꯥꯜꯂꯦ
ꯎꯝ ꯎꯝ ꯎꯝ
ꯗꯤ ꯑꯦꯝꯗꯁꯨ ꯀꯥꯔ ꯀꯥꯔꯝꯃꯦ ꯌꯥꯏ ꯇꯨ ꯊꯥꯎꯖꯟ ꯇ꯭ꯋꯦꯟꯇꯤ ꯕꯦꯁꯅꯦ
ꯑꯗꯨꯗꯤ
ꯈꯣꯟꯈꯨꯄꯤꯛꯇꯨꯒ ꯇꯥ ꯐꯝ ꯈꯪꯗꯦ ꯍꯥꯏ
ꯀꯩꯅꯣ ꯇꯧꯔꯣ ꯕꯨꯀꯤꯡ ꯇꯧꯍꯧꯔꯣ
ꯆꯥꯏꯁ ꯀꯥꯏꯗꯨꯅꯦ ꯃꯈꯣꯟꯗꯨ ꯉꯥꯎ ꯌꯥꯕ꯭ꯔꯣ ꯃꯤ
ꯍꯨꯝꯍꯨꯝꯍꯨꯝ
ꯑꯍꯟ ꯑꯍꯟꯅꯤꯗ ꯃꯥꯁꯨ ꯇꯨ ꯊꯥꯎꯖꯟ ꯇ꯭ꯋꯦꯟꯇꯤ ꯕꯦꯠꯁ ꯍꯥꯏꯔꯗꯤ ꯂꯤꯔꯦ ꯇꯨ ꯊꯥꯎꯖꯟ ꯇ꯭ꯋꯦꯟꯇꯤꯗ
ꯕꯤ ꯑꯦ ꯂꯣꯏꯕꯗꯣ ꯇꯨ ꯊꯥꯎꯖꯟ ꯇ꯭ꯋꯦꯟꯇꯤ
ꯑꯩꯅ ꯇ꯭ꯋꯦꯟꯇꯤ ꯁꯤꯛꯁꯇ ꯂꯣꯏꯕ ꯌꯦꯡꯉꯣ ꯁꯤꯛꯁ ꯌꯔꯁ ꯒꯦꯕꯅꯤ ꯍꯣ
ꯑ ꯀꯩꯝ ꯀꯥꯏꯗꯦ ꯆꯍꯤꯒꯤꯗꯤ
ꯑꯗꯨ ꯑꯣꯏꯔꯗꯤ ꯃꯥꯁꯦ ꯇ꯭ꯋꯦꯟꯇꯤ ꯁꯚꯦꯟ ꯇ꯭ꯋꯦꯟꯇꯤ ꯁ ꯕꯦꯟ ꯑꯣꯏꯔꯝꯅꯤꯗ ꯈꯪꯉꯦ ꯈꯪꯉꯦ
ꯄ꯭ꯔꯤꯌꯥꯡꯀꯥ ꯆꯣꯄ꯭ꯔꯥ ꯈꯪꯗ꯭ꯔꯣ
ꯈꯪꯉꯦꯅꯦ ꯈꯪꯉꯦꯅꯦ
ꯃꯥ ꯃꯥꯒ ꯃꯥꯒꯤ ꯍꯁꯕꯦꯟꯒ ꯇꯦꯟ ꯌ꯭ꯔꯁ ꯒꯦꯕ ꯂꯩꯔꯤ
ꯑꯦꯖ ꯒꯦꯕ ꯎꯝ ꯅꯪꯁꯨ ꯑꯗꯨ ꯔꯤꯀ꯭ꯔꯦꯠ ꯇꯧꯒꯦ ꯍꯥꯏꯕ꯭ꯔꯣ
ꯇꯧꯊꯣꯛ ꯂꯣꯏꯔꯦ‌ ꯀꯩꯅꫭ ꯏꯂꯥꯏꯕ ꯄꯣꯠꯇꯨꯕꯨ
ꯑꯩꯗꯤ ꯍꯥꯏꯕꯗꯨꯗꯤ ꯅꯪꯒꯤ ꯕ꯭ꯔꯗꯔ ꯑꯣꯏꯅ ꯁꯦꯀꯦꯟꯗ ꯂꯥꯛ ꯀꯅꯤꯅ
ꯑꯩ ꯕ꯭ꯔꯗꯔꯗꯤ ꯌꯥꯔꯣꯏ ꯔꯤꯒ꯭ꯔꯦꯠ ꯇꯧ ꯌꯥꯔꯣꯏ ꯒꯦꯞꯇꯨ ꯌꯥꯝ ꯗꯝꯅꯦ ꯅꫭꯏꯒ ꯂꯤꯡꯒꯥ ꯑꯣꯏꯕꯅꯦ ꯔꯤꯀ꯭ꯔꯦꯠ ꯔꯤꯀ꯭ꯔꯦꯠ ꯇꯧꯋꯤ ꯍꯥꯏꯗꯤ ꯑꯩꯒꯨꯝꯕꯀꯣ ꯌꯥꯅꯤ ꯑꯣꯏꯔꯗꯤ ꯑꯩꯁ ꯋꯥꯔꯤꯗꫭ ꯈꯪꯗꯦꯗ ꯍꯥꯟꯅ ꯇꯧꯕꯁꯨ ꯌꯥꯏ ꯍꯣꯏ ꯀꯅꯥ ꯈꯪꯅꯤ ꯑꯃꯨꯛꯀ ꯃꯥꯡꯗꯅꯀꯣ ꯑꯦ
ꯍꯣꯏ ꯌꯥ ꯕꯨꯀꯤꯡ ꯗꯧꯍꯧꯕꯅ ꯐꯒꯗꯧ ꯃꯥꯜꯂꯤ
ꯕꯨꯛꯀꯤꯡ ꯇꯧꯕꯤꯔꯗꯤ ꯃꯥꯡꯁꯨ ꯄ꯭ꯔꯨꯐꯇ ꯂꯩ
ꯎꯝ ꯑꯩ ꯕꯨꯀꯤꯡ ꯇꯧꯈ꯭ꯔꯕꯅꯤꯅ
ꯎꯝ ꯎꯝ ꯑꯩꯒꯤ ꯄꯣꯠꯅꯦ ꯀꯥꯏꯅꯀꯣ
ꯍꯥ
ꯑꯩꯅ ꯍꯥꯟꯕꯅꯦ ꯀꯥꯏꯅ
ꯇꯧꯍꯧꯒ꯭ꯔꯁꯦ
ꯎꯝ ꯎꯝ ꯇꯧꯔꯣ ꯇꯧꯔꯣ ꯃꯇꯝ ꯍꯦꯟꯅꯤꯀꯣ ꯊꯦꯡꯃꯟꯗꯅ
ꯎꯝ ꯊꯦꯡꯂꯗꯤ ꯑ ꯑꯗꯨꯁꯨꯨ ꯀꯥꯏꯗꯦ
ꯑꯁ
ꯌꯥꯝꯅ ꯂꯩꯔꯤꯕ
ꯀꯩꯕꯨꯅꯣ
ꯎꯝ ꯑꯗꯨꯒꯤ ꯅꯠꯇꯦꯗ ꯃꯤꯅ ꯀꯩꯅꯣ ꯕꯨꯛꯀꯤꯡ ꯇꯧꯈ꯭ꯔꯦ ꯍꯥꯏꯔꯒ ꯀꯩꯗꯧ
ꯑꯁ ꯋꯥꯔꯤꯗꫭ ꯆꯥꯛꯆꯥ ꯃꯇꯝ ꯌꯧꯔꯅꯤ ꯆꯥꯛꯆꯥ ꯇꯣꯛꯑꯒ ꯑꯃꯨꯛꯀ ꯁꯥꯔꯁꯤꯀꯣ ꯑꯗꯨꯒ ꯇꯧꯔꯛꯀꯦꯀꯣ
ꯁꯥꯥꯁꯦ ꯁꯥꯥꯁꯦ
ꯍꯥꯏꯁꯤ ꯁꯁꯤ ꯉꯜꯂꯤ ꯅ‌ꯣꯏꯁꯀꯨꯜ ꯆꯠꯄꯗꯤ ꯃ ꯃꯇꯝꯗꯨ
ꯎꯃ ꯀꯗꯥꯏꯗꯤ ꯀꯅꯣ ꯑꯥ ꯒꯥꯔꯤ ꯃꯌꯥꯝ ꯇꯣꯡꯉꯉꯩꯗ ꯄꯨꯡ ꯁꯚꯦꯟ ꯁꯤꯛꯁ ꯊꯥꯔꯇꯤ ꯑꯥꯗ ꯊꯨꯡꯒꯗꯕꯅꯦ
ꯑꯥꯁ ꯀꯔꯤ ꯁꯀ ꯁꯤꯁ ꯁꯤꯛꯁ ꯊꯥꯔꯇꯤꯗ ꯍꯥꯏꯔꯒ ꯇꯨꯗ ꯐꯤꯅ ꯂꯣꯏꯦꯕ ꯑꯥ
ꯀꯩꯅꯣꯅꯦ ꯑꯥ